ꯍꯜꯂꯣ ꯇꯥꯏꯌꯦ ꯑꯩ ꯉꯁꯤ ꯗꯥꯎ ꯌꯥꯗꯦ
ꯇꯟꯕꯝ ꯌꯥꯎꯋꯦ ꯑꯩꯌꯥ ꯕꯨꯁ ꯑꯩ ꯕꯨꯁꯇꯔ ꯀꯥꯞꯄꯨꯔꯟ ꯑꯃꯨꯛ ꯃꯩ ꯂꯥꯛꯑꯦ
ꯏꯍꯦ
ꯕꯨꯁꯇꯔ ꯀꯥꯞꯇꯪ ꯅꯦꯕ ꯑꯍꯣꯏ ꯊꯑꯣꯏꯅꯦ
ꯑꯗꯨꯅꯦ ꯑꯩꯈꯣꯏꯗꯗꯤ ꯂꯥꯛꯇꯦ ꯉꯁꯥꯏꯅ ꯃꯨꯠꯈꯤꯕꯗꯨ
ꯑꯁ ꯑꯩ ꯋꯥꯏ ꯐꯥꯏ ꯁꯤꯖꯤꯟꯅꯔꯔꯣꯏ ꯗꯇꯥ ꯑꯗꯨꯝ ꯁꯤꯖꯤꯟꯅꯔꯅꯤ
ꯄꯥꯝꯃꯨꯌꯦ ꯉꯁꯤꯗꯨ ꯚꯤꯗꯤꯌꯣ ꯂꯣꯏ ꯌꯦꯡꯊꯣꯛꯈ꯭ꯔꯣ
ꯑꯁ ꯈꯪꯗꯦ ꯇꯨꯝꯗꯕꯤꯗ ꯑꯩꯕꯨ
ꯑꯗꯨ ꯋꯥꯟ ꯖꯤꯕꯤꯒꯖꯦ ꯀꯩꯁꯨ ꯅꯠꯇꯦꯗ ꯑꯗꯨꯝ ꯉꯥꯏꯇꯪꯗꯨꯗ ꯂꯣꯏꯒꯤ
ꯎꯝ
ꯅꯣꯏ ꯅꯣꯡ ꯇꯥꯔꯛꯇ꯭ꯔꯤꯕꯣ
ꯍꯥ ꯅꯣꯡ ꯇꯥꯔꯤꯌꯦ ꯍꯧꯖꯤꯛ ꯅꯣꯡ ꯆꯨꯔꯤꯌꯦ
ꯅꯣꯏꯁꯨ ꯇꯨꯝꯕ ꯅꯨꯡꯉꯥꯏꯔꯅꯤ ꯅꯨꯄꯤ
ꯎꯝ ꯈꯔ ꯏꯪꯂꯛꯈ꯭ꯔꯦ ꯍꯧꯖꯤꯛꯇꯤ ꯉꯁꯥꯏ ꯁꯥꯕꯗꯨ
ꯎꯝ ꯑ ꯀꯩ ꯅꯣꯏ ꯑꯩꯈꯣꯏ ꯐꯤꯖꯣꯜ ꯁꯦꯠꯄꯗꯣ ꯌꯥꯝ ꯁꯥꯕ꯭ꯔꯥ
ꯑꯥ ꯍꯣꯏ ꯁꯥꯗꯤ ꯁꯥꯏꯌꯦꯝ ꯑꯠ ꯁꯥꯗꯦꯗ ꯑꯩꯈꯣꯏꯒ ꯑꯗꯨꯝ ꯆꯞ ꯃꯥꯟꯅꯩꯌꯦ ꯑꯗꯨꯕꯨꯀꯣ ꯅꯣꯏꯒꯤꯗꯨ ꯐꯤꯒꯨꯝꯕꯗꯣ ꯆꯥꯎꯔꯒ ꯁꯥꯡꯉꯦ ꯑꯗꯨꯏ ꯈꯔ ꯋꯥꯏꯌꯦ ꯍꯥꯞ ꯁꯨꯛꯍꯥꯞ ꯍꯥꯞꯇꯕꯗꯤ ꯌꯥꯝ ꯋꯥꯌꯦ
ꯑꯗꯨ ꯏꯟꯕ ꯍꯩ ꯑ ꯏꯟꯕ ꯍꯩꯔꯗꯤꯀꯣ ꯑꯗꯨꯝ ꯐꯖꯅ ꯏꯟꯅ ꯕ ꯌꯥꯎꯕꯅꯦ ꯑꯗꯣ ꯑꯩꯁꯨ ꯏꯟꯕ ꯍꯩꯊꯤ
ꯑꯗꯨ ꯑꯩ ꯑꯈꯣꯏꯗꯤꯀꯣ ꯑꯃꯨꯛꯀ ꯁꯦꯝꯃꯦ ꯑꯃꯨꯛꯀ ꯂꯧꯊꯣꯛ ꯑꯃꯨꯛꯀ ꯁꯦꯝꯃ ꯇꯨꯝ ꯁꯦꯝꯔꯥ ꯂꯥꯛꯈ꯭ꯔꯕꯅꯦ
ꯁꯦꯠꯄ ꯐꯖꯅ ꯍꯩꯕ꯭ꯔꯣ
ꯑꯥ ꯍꯩꯇꯦꯗ ꯐꯣꯇꯣꯗꯁꯨ ꯎꯗ꯭ꯔꯣ ꯄꯪꯁꯦꯠ ꯁꯦꯠꯂꯤꯗꯣ
ꯐꯖꯩꯗ ꯀꯩꯁꯨ ꯈꯟꯗꯦ ꯀꯩꯁꯨ ꯇꯧꯗꯦ
ꯑꯗꯨ ꯉꯍꯥꯟ ꯉꯍꯥꯟꯃꯛ ꯉꯍꯥꯟ ꯁꯦꯠꯈ꯭ꯔꯦꯕ ꯑꯩꯗꯤ ꯑꯃꯔꯛ ꯑꯗꯨꯒꯤ ꯈꯔꯗꯤ ꯐꯩꯌꯦ ꯉꯁꯤꯗꯤ ꯐꯥꯔꯁ ꯗꯦ ꯁꯦꯠꯄ ꯀꯥꯟꯗ ꯀꯣꯂꯦꯖꯀꯤ ꯐꯦꯁ꯭ꯔꯁ ꯃꯤꯠꯅꯦꯕ ꯑꯗꯨꯒ ꯑꯁ ꯑꯩꯗꯨ ꯆꯠꯄ ꯍꯩꯗ꯭ꯔꯕꯅꯦ ꯌꯨꯝ ꯍꯟꯈ꯭ꯔꯁꯤꯔꯅ ꯈꯟꯈ꯭ꯔꯕꯅꯦ ꯑꯩꯗꯣ
ꯍꯩꯇꯕꯒꯤ
ꯑ ꯐꯗꯤ ꯐꯖꯩꯌꯦ ꯅꯣꯏ ꯐꯤꯔꯣꯟꯗꯣ ꯑꯁ ꯄꯥꯝꯃꯦ ꯑꯗꯣ ꯑꯩꯈꯣꯏꯗꯤ ꯏꯆꯝ ꯆꯝꯅ ꯂꯥꯛꯑꯦ ꯑꯗꯨ ꯑꯇꯣꯞꯄꯁꯤꯡꯗꯤ ꯌꯥꯝ ꯀꯦꯔꯒ ꯂꯛ ꯐꯖꯩ ꯃꯣꯏꯗꯣ ꯌꯦꯡꯉꯒ
ꯌꯥꯝ ꯇꯥꯡꯔꯝꯅꯤꯀꯣ ꯅꯣꯏ ꯐꯤꯁꯤꯡꯁꯨ
ꯑ ꯇꯥꯡꯉꯦ ꯌꯥꯝꯅ
ꯎꯝ ꯑꯈꯣꯏꯁꯨ ꯐꯖꯕꯁꯤꯡꯗꯤ ꯂꯤꯁꯤꯡ ꯇꯔꯥ ꯍꯦꯜꯂꯤꯉꯣ ꯂꯣꯏ
ꯌꯥꯝꯃꯤꯍꯦ ꯑꯗꯨꯗꯤ
ꯌꯥꯝꯃꯦ ꯑꯗꯨꯒꯤ ꯑ ꯀꯩꯒꯨꯝꯕ ꯑꯗꯨꯝ ꯑꯩꯈꯣꯏ ꯀꯜꯆꯔꯦꯜ ꯗꯥꯟꯁ ꯀꯨꯝꯕꯀꯣ ꯀꯣꯂꯦꯖꯇ ꯂꯩꯔꯒ ꯋꯥꯏꯒꯦꯅ ꯍꯥꯏꯔꯗꯤ ꯃꯣꯏ ꯄꯤꯅꯤꯡꯗꯕꯅꯦ
ꯀꯩꯒꯤ
ꯑꯗꯨꯝ ꯀꯩꯒꯨꯝꯕ ꯃꯥꯡꯍꯟꯕ ꯅꯠꯇ꯭ꯔꯒ ꯃꯤꯒ ꯑꯣꯟꯅ ꯇꯩꯅꯕ ꯅꯠꯇ꯭ꯔꯗꯤ ꯑꯗꯨꯝ ꯈꯔ ꯑ ꯎꯝ ꯈꯔ ꯀꯩ ꯍꯥꯏꯁꯤꯔ ꯐꯠꯇꯕꯒꯨꯝꯕ ꯀꯣ ꯑꯈꯣꯏꯅ ꯊꯨꯒꯥꯏꯕꯤꯕꯒꯨꯝꯕ ꯎꯝ ꯂꯤꯛꯄꯨ ꯑꯣꯏꯔꯣ ꯑꯗꯨ ꯑꯗꯨꯃꯥꯏ ꯇꯧꯔꯗꯤ ꯃꯣꯏꯗꯣ ꯌꯥꯝ ꯅꯨꯡꯉꯥꯏꯇꯝꯅꯦ ꯇꯥꯡꯕꯅꯤꯅꯀꯣ ꯑꯃꯨꯛꯀ ꯁꯦꯝꯅꯤꯡꯉꯥꯏꯗꯣ ꯑꯃꯨꯛꯀ ꯁꯦꯟ ꯆꯪꯕꯒꯤ ꯑꯗꯨ ꯃꯣꯏ ꯌꯥꯝ ꯄꯤꯅꯤꯡꯗꯦ ꯈꯪꯕ꯭ꯔ ꯑꯈꯣꯏ ꯅꯤꯕꯗꯨ ꯏꯀꯥꯏꯕꯅꯦ ꯅꯤꯅꯤꯉꯥꯏ
ꯎꯝ
ꯑꯈꯣꯏ ꯏꯁꯥꯒꯤ ꯂꯩꯈ꯭ꯔꯦꯗꯅ ꯑꯗꯨ ꯑꯇꯣꯞꯄꯁꯤꯡꯒꯤ ꯊꯤꯕꯗꯣ ꯌꯥꯝ ꯋꯥꯏꯕ
ꯍꯣꯏ ꯑꯩꯁꯨ ꯅꯣꯏꯒꯤꯗꯣ ꯑꯝ ꯁꯦꯠꯅꯤꯡꯉꯦ
ꯑꯣ ꯂꯩꯌꯦ
ꯂꯩꯗꯤ ꯂꯩꯕꯅꯦ
ꯀꯩ ꯀꯩ ꯀꯂꯔ ꯂꯩꯒꯦ
ꯑ ꯀꯂ꯭ꯔꯗꯤ ꯃꯤꯛꯁꯞ ꯑꯣꯏꯅ ꯂꯩꯗ ꯒ꯭ꯔꯦ ꯔꯦꯗ ꯑꯗꯨꯝ ꯄꯤꯡ ꯕ꯭ꯂꯨ ꯑꯗꯨꯝ ꯇꯣꯉꯥꯟ ꯇꯣꯉꯥꯟ ꯂꯩꯝꯅꯤ ꯑꯗꯨꯕꯨꯒꯣ ꯑꯥ ꯃꯦꯟ ꯑꯣꯏꯅ ꯍꯥꯞꯄꯁꯦ ꯔꯦꯠ ꯍꯥꯞ ꯇꯦ ꯀꯩꯅꯣ ꯑꯈꯣꯏꯒꯤ ꯀꯃꯟ ꯑꯣꯏꯕ ꯐꯅꯦꯛ ꯑꯃ ꯂꯩꯕ ꯑꯗꯨ ꯔꯦꯠꯇꯣ
ꯑꯃꯨꯕꯒ ꯇꯧꯕꯗꯨꯔꯥ
ꯑꯥ ꯑꯥ ꯑꯦꯛꯁ ꯑꯦꯛꯁ ꯆꯠꯄꯗꯨ ꯈꯪꯕ꯭ꯔꯥ
ꯖꯒꯣꯏ ꯁꯥꯕꯩꯗꯣ ꯅꯠꯇ꯭ꯔꯣ
ꯑꯥ ꯑꯗꯨ ꯑꯗꯨ ꯀꯃꯟ ꯑꯣꯏꯌꯦꯕ ꯂꯩꯁꯥꯕꯤꯒꯤ ꯐꯅꯦꯛꯅꯦꯕ ꯀ ꯑꯗꯨ ꯉꯍꯥꯟ ꯃꯈꯩ ꯂꯩꯁꯥꯕꯤ ꯎꯝ ꯑꯗꯨ ꯎꯝ ꯐꯅꯦꯛ ꯃꯣꯏꯁꯦ ꯐꯅꯦꯛ ꯃꯈꯜ ꯑꯍꯨꯝ ꯂꯩ ꯂꯩꯌꯦꯕ ꯑꯃꯅ ꯑꯪ ꯍꯥꯟꯅꯨꯕꯤꯁꯤꯡꯒꯤ ꯑꯃꯅ ꯑꯗꯨꯝ ꯃꯃꯥꯁꯤꯡꯒꯤꯀꯣ ꯑꯗꯨꯒ ꯑꯃꯅ ꯂꯩꯁꯥꯕꯤꯒꯤ ꯑꯗꯣ ꯉꯍꯥꯟꯈꯩꯗꯤ ꯉꯍꯥꯟꯈꯩꯒꯤ ꯃꯇꯝꯗꯤꯀꯣ ꯂꯩꯁꯥꯕꯤꯅ ꯃꯃꯥꯒꯤ ꯒꯤꯒꯨꯝꯕ ꯐꯅꯦꯛ ꯑꯃꯨꯕꯒꯨꯝꯕꯗꯣ ꯍꯥꯞꯄ ꯌꯥꯗꯦ ꯑꯗꯨꯒ ꯐꯅꯦꯛ ꯑꯨ ꯂꯥꯏꯠ ꯂꯥꯛꯈ꯭ꯔꯦ ꯑꯗꯨ ꯐꯅꯦꯛꯇꯒꯤꯀꯣ ꯃꯣꯏꯗꯨ ꯂꯩꯁꯥꯕꯤꯅꯦ ꯂꯩꯁꯥꯕꯤ ꯅꯠꯇꯦꯅ ꯑꯗꯨꯝ ꯈꯪꯅꯕꯅꯦꯕ ꯃꯣꯏꯗꯣ
ꯑꯣ ꯑꯣ
ꯑꯗꯨ ꯍꯅꯨꯕꯤ ꯃꯣꯏꯒꯤꯗꯤꯀꯣ ꯏꯁꯀꯤꯟ ꯀꯂꯔꯅꯦ ꯐꯅꯦꯛꯇꯣ ꯈꯨꯂꯥꯡꯈꯥꯡꯅ ꯀꯧꯋꯦꯕ ꯑ
ꯑ ꯑꯣ ꯑꯣ
ꯑꯗꯣ ꯍꯟꯗꯛꯇꯤ ꯄꯪꯍꯥꯞ ꯍꯥꯞꯅꯈ꯭ꯔꯦꯗ ꯉꯍꯥꯟꯈꯩꯒꯤ ꯋꯥꯔꯤꯅꯦꯕ
ꯊꯥꯏꯅꯒꯤ
ꯎꯝ ꯑꯗꯨꯕꯨ ꯀꯩ ꯍꯥꯏꯁꯤꯔꯥ ꯑ ꯖꯒꯣꯏꯒꯤ ꯗꯥꯟꯁ ꯖꯒꯣꯏꯒꯤ ꯐꯅꯦꯛꯛꯇꯤꯀꯣ ꯕ꯭ꯂꯦꯛ ꯍꯥꯏꯅ ꯇꯣꯉꯥꯟꯅ ꯕ꯭ꯂꯦꯛꯀꯤ ꯇꯣꯉꯥꯟꯅ ꯂꯩꯕꯅꯦꯕ ꯀꯕꯨꯏꯒꯤꯒ ꯈꯔ ꯃꯥꯟꯅꯕꯅꯦ ꯎꯝ ꯑꯗꯨ ꯀꯩꯅꯣ ꯑꯗꯨꯕꯨ ꯑꯩꯈꯣꯏꯅ ꯔꯦꯠꯇꯨ ꯂꯩꯁꯥꯕꯤꯒꯤꯗꯨ ꯌꯥꯝ ꯁꯤꯖꯤꯟꯅꯕ ꯖꯒꯣꯏꯒꯤꯁꯨ
ꯑꯗꯨꯝ ꯎꯝ ꯃꯣꯏꯒ ꯅꯣꯏꯒ ꯑꯗꯨꯝ ꯃꯥꯟꯅꯗꯕ꯭ꯔꯥ ꯍꯣꯏꯗꯤ ꯖꯥꯇꯤ ꯄꯟꯕ ꯌꯥꯗꯕ꯭ꯔꯥ ꯀꯩꯅꯣꯝ ꯇꯧꯗꯥꯏ
ꯍꯣꯏ ꯀꯝꯃꯌꯨꯅꯤꯇꯤꯗꯤ ꯃꯥꯟꯅꯩꯌꯦꯕꯀꯣ ꯑꯗꯨꯝ ꯂꯣꯟ ꯂꯣꯟꯒ ꯈꯔ ꯃꯥꯒꯤ ꯀꯩ ꯍꯥꯏꯁꯤꯔꯥ ꯍꯤꯁꯇ꯭ꯔꯤꯒ ꯃꯥꯒꯤ ꯗ꯭ꯔꯦꯁꯀꯨꯝꯕꯗ ꯇꯣꯉꯥꯟꯕ ꯋꯥꯅꯤꯗ ꯑꯗꯨꯕꯨ ꯑꯩꯈꯣꯏ ꯑꯗꯨꯝ ꯃꯤ ꯑꯃꯗꯤ ꯑꯗꯨꯝ ꯑꯗꯨꯝ ꯄꯨꯟꯗꯤꯄꯨꯜꯂꯦꯗ ꯑꯩꯈꯣꯏ
ꯑꯣ ꯅꯪꯒꯤ ꯅꯣꯏꯒꯤ ꯌꯨꯝꯗ ꯑꯗꯨꯝ ꯐꯅꯦꯛ ꯀꯩꯀꯩ ꯁꯥꯕ꯭ꯔꯥ
ꯑꯩꯗꯤ ꯁꯥꯕ ꯍꯩꯇꯦ ꯏꯃꯥꯅꯥ ꯍꯥ
ꯃꯃꯥꯍꯣꯏ ꯁꯥꯕ꯭ꯔꯥꯕ ꯅꯣꯏꯒꯤ
ꯑꯧ ꯏꯃꯥ ꯃꯣꯏ ꯁꯥꯔꯝꯃꯤꯕ ꯉꯍꯥꯟꯗꯣ ꯑꯗꯨ ꯉꯍꯥꯟ ꯀꯝꯄꯤꯇꯤꯁꯟꯁꯨ ꯇꯧꯋꯦ ꯑꯗꯨꯒ ꯏꯃꯥꯗꯣ ꯐꯥꯔꯁ ꯆꯥꯏꯔꯤꯕꯀꯣ ꯃꯗꯨ ꯁꯥꯕ ꯌꯥꯝ ꯍꯩꯕꯅꯦ ꯑꯗꯨꯕꯨ ꯁꯥꯗꯔꯦ ꯍꯟꯗꯛꯇꯤ
ꯐꯅꯦꯛ ꯁꯥꯕꯩ ꯑꯗꯨꯝ ꯑꯗꯨꯝ ꯀꯝꯄꯤꯇꯤꯁꯟ ꯇꯧꯕ꯭ꯔꯣ
ꯉꯍꯥꯟ ꯋꯨꯃꯦꯟꯁꯀꯤ ꯄ꯭ꯔꯣꯒ꯭ꯔꯥꯝ ꯑꯃ ꯂꯩꯕꯀꯣ ꯑꯩꯈꯣꯏ ꯈꯨꯟꯒꯤ ꯃꯃꯥꯁꯤꯡꯒꯤ ꯄ꯭ꯔꯣꯒ꯭ꯔꯥꯝ ꯑꯃ ꯂꯩꯕ ꯑꯗꯨꯗ ꯃꯥꯒꯤ ꯍꯦꯟꯗꯤꯀ꯭ꯔꯥꯐ ꯇꯣ ꯇꯧꯔꯛꯑꯦꯕ ꯐꯤꯒꯤ ꯑꯗꯨꯗ ꯏꯃꯥꯁꯨ ꯉꯝꯕꯅꯦꯕ ꯑꯗꯣ ꯍꯟꯗꯛꯇꯤ ꯁꯥꯗ꯭ꯔꯦ ꯃꯥꯗꯨ ꯁꯥꯊꯣꯛꯑꯣ ꯐꯖ ꯐꯖꯕ ꯏꯕꯥꯅꯤꯒꯤ ꯑꯩ ꯑꯩꯁꯨ ꯆꯔꯁꯇ ꯀꯣꯔꯠ ꯀꯣꯔꯠꯗ ꯐꯝꯈ꯭ꯔꯅꯤꯕ ꯑꯗꯨꯅꯤ ꯑꯩꯅ ꯁꯥꯊꯣꯛꯑꯣ ꯍꯥꯏꯔꯒ ꯃꯥꯗꯨ ꯁꯥꯅꯤꯡꯗ꯭ꯔꯦ ꯃꯤꯠ ꯃꯤꯠꯇꯨ ꯂꯪꯗꯣ ꯑꯗꯨꯝ ꯃꯨꯟꯅ ꯌꯦꯡꯕꯤꯌꯤꯀꯣ ꯃꯤꯠꯇꯨ ꯅꯥꯏꯌꯦ ꯍꯥꯏ ꯑꯗꯨ ꯐꯖꯅ ꯎꯗ꯭ꯔꯦꯅ ꯍꯥꯏꯕ ꯃꯥꯗꯣ ꯑꯗꯨꯒꯤ ꯁꯥꯔꯔꯣꯏꯅ ꯍꯥꯏ ꯑꯗꯨ ꯑꯩꯕꯨ ꯎꯝ ꯍꯣꯏ ꯈ꯭ꯔꯗꯤ ꯑꯗꯨꯝ ꯀꯣ ꯃꯥꯒꯤ ꯗꯤꯖꯥꯏꯟꯒꯨꯝꯕ ꯇꯣꯉꯥꯟꯅꯒꯤ ꯂꯨꯋꯦ ꯍꯥꯏ
ꯑꯣ
ꯃꯇꯝ ꯌꯥꯝ ꯆꯪꯉꯦꯕ ꯐꯅꯦꯛ ꯑꯃ ꯑꯝ ꯍꯩꯕꯁꯤꯡꯅꯗꯤ ꯑꯗꯨꯝ ꯊ꯭ꯔꯤ ꯃꯟꯁꯀꯨꯝꯕ ꯈꯛꯇꯗ ꯑꯗꯨꯝ ꯑꯃꯒꯨꯝꯕ ꯇꯧꯕ ꯇꯧꯋꯦꯕ ꯑꯗꯨꯕꯨ ꯐꯖꯅꯀꯣ ꯌꯥꯝ ꯃꯌꯦꯛꯇꯨ ꯐꯖꯅ ꯍꯥꯞ ꯔꯒ ꯇꯧꯕꯗꯤ ꯆꯍꯤ ꯑꯃꯒꯨꯝꯕ ꯂꯧꯕꯅꯤ
ꯑꯌꯥ ꯑꯁ ꯌꯥꯝ ꯌꯥꯝ ꯀꯨꯏꯃꯜꯂꯦ
ꯍꯣꯏ ꯌꯥꯝ ꯋꯥꯕꯅꯦ ꯃꯣꯏꯗꯨ
ꯑ ꯑꯗꯨꯅꯅꯤꯀꯣ ꯄꯩꯁꯥ ꯌꯥꯝ ꯇꯥꯡꯉꯤꯁꯦ
ꯑ ꯑꯗꯨ ꯏꯄꯥꯅ ꯍꯥꯏꯕꯅꯦꯕ ꯅꯪꯗꯨ ꯂꯧ ꯅꯪꯗꯨ ꯂꯧ ꯇꯧꯔꯒ ꯂꯧꯒꯤ ꯑꯗꯨꯝ ꯐꯥꯔꯝ ꯇꯧꯋꯤꯗꯅ ꯑꯗꯨ ꯑꯗꯨ ꯇꯧꯔꯒ ꯑꯣꯏꯅ ꯋꯥꯗꯣꯏ ꯁꯔꯨꯛꯇꯤ ꯂꯪ ꯑ ꯐꯅꯦꯛ ꯑꯗꯨꯝ ꯇꯧꯔꯒ ꯑ ꯐꯅꯦꯛ ꯑꯃꯗ ꯈꯛꯇ ꯂꯤꯁꯤꯡ ꯇꯔꯥꯒꯨꯝꯕ ꯆꯥꯔꯒ ꯂꯩꯕꯅ ꯍꯦꯟꯅ ꯐꯗ꯭ꯔꯣ ꯍꯥꯏꯕ ꯑꯗꯨ ꯏꯃꯥꯗꯨ ꯎꯝ ꯑꯁ ꯃꯤꯠ ꯅꯥꯏꯗ ꯈ꯭ꯋꯥꯡꯁꯨ ꯅꯥꯏꯌꯦ ꯅꯥꯏ ꯑꯗꯨ ꯇꯧꯅꯤꯡꯗꯦꯅꯥ
ꯑꯃ ꯈ꯭ꯋꯥꯡꯗ ꯄꯨꯜꯂꯒ ꯁꯥꯕꯗꯨꯔꯣ
ꯑꯥ ꯑꯥ ꯑꯧ ꯍꯣꯏ ꯑꯗꯨꯒ ꯈ꯭ꯋꯥꯡꯗꯨ ꯑꯗꯨꯝ ꯐꯝꯕꯅꯤꯅꯀꯣ ꯈꯣꯡꯒ ꯈ꯭ꯋꯥꯡ ꯄꯨꯝꯗꯨ ꯅꯥꯏꯌꯦꯅ ꯍꯥꯏꯕ
ꯑꯁ ꯋꯥꯔꯝꯅꯤꯌꯦ ꯑꯗꯨ ꯁꯥꯥꯕꯗꯣ
ꯍꯣꯏ ꯑꯗꯨꯒ ꯑꯩꯕꯨꯀꯣ ꯀꯥꯁ ꯑ ꯑꯩꯈꯣꯏ ꯑꯪ ꯀꯩꯍꯥꯏꯁꯤꯔ ꯅꯍꯥꯟꯈꯩꯒꯤ ꯃꯃꯥ ꯃꯄꯥꯁꯤꯡꯗꯤ ꯐꯤ ꯁꯥꯕ ꯍꯩꯔꯗꯤ ꯂꯨꯍꯣꯡꯕ ꯌꯥꯔꯦ ꯅ ꯑꯗꯨꯝ ꯇꯧꯅꯩꯌꯦꯕ ꯑꯗꯨꯒꯤ ꯑꯩꯈꯣꯏ ꯑꯌꯥꯝꯕ ꯅꯨꯄꯤꯁꯤꯡ ꯑꯩꯈꯣꯏ ꯇ꯭ꯔꯥꯏꯕꯦꯜꯁꯤꯡꯀꯣ ꯑꯌꯥꯝꯕ ꯅꯨꯄꯤꯁꯤꯡ ꯐꯤ ꯂꯣꯏ ꯁꯥꯕ ꯍꯩꯒꯗꯕꯅꯦꯕ
ꯑꯗꯨ ꯏꯃꯥꯅ ꯑꯦ ꯅꯪꯁꯨ ꯂꯩꯁꯥꯕꯤ ꯐꯥꯔꯛꯑꯦ ꯑꯗꯨ ꯀ ꯀ꯭ꯂꯥꯁ ꯅꯥꯏꯟꯗ ꯑꯣꯏꯔꯝꯅꯤ ꯅꯪ ꯃꯦꯇ꯭ꯔꯤ ꯃꯦꯇ꯭ꯔꯤꯛ ꯐꯥꯔꯗꯤ ꯑꯩ ꯇꯝꯕꯤꯔꯒꯦ ꯇꯥꯛꯄꯤꯒꯅꯤꯅ ꯍꯥꯏꯔꯦ ꯅꯣꯡꯃ ꯇꯥꯛꯑꯦ ꯑꯗꯨꯒ ꯑꯁ ꯅꯪ ꯍꯩꯔꯔꯣꯏꯗ ꯇꯣꯛꯈ꯭ꯔꯣ
ꯑꯗꯨꯏ ꯑꯩꯁꯨ ꯁꯨꯛꯇꯧ ꯇꯧꯗꯦ ꯑꯗꯨꯏ ꯏꯃꯥꯟꯕꯤꯁꯤꯡꯗꯤ ꯄꯨꯡ ꯅꯍꯥꯟ ꯑꯪ ꯑꯄꯤꯛꯄ ꯁꯥꯔꯒ ꯃꯣꯏꯗꯨ ꯑꯉꯥꯡ ꯑꯣꯏꯔꯤꯉꯩꯗ ꯃꯈꯣꯡꯗ ꯍꯥꯞꯄꯒ ꯇꯧꯕꯅꯦ ꯃꯣꯏꯗꯨ ꯁꯥꯟꯅꯕꯅꯦ
ꯂꯥꯏꯔꯤꯛ ꯄꯥꯔꯔꯣꯏ ꯁꯤꯗꯩꯗꯤ
ꯍꯥꯥ
ꯂꯥꯏꯔꯤꯛ ꯄꯥꯔꯔꯣꯏ ꯚꯦꯀꯦꯁꯟ ꯊꯥꯗꯧꯔꯝꯃꯤꯅ
ꯍꯣꯏ ꯀꯟꯅ ꯍꯧꯔꯒꯦ ꯃꯊꯪꯗꯤ
ꯎꯝ
ꯑꯗꯨꯀꯣ ꯐꯤꯇꯣ ꯑꯥ ꯐꯤ ꯁꯥꯕ ꯍꯩꯕꯗꯨ ꯌꯥꯝ ꯀꯟꯅꯕꯅꯦꯀꯣ ꯍꯌꯦꯡ ꯂꯨꯍꯣꯡꯕ ꯀꯥꯟꯗ ꯑꯩꯈꯣꯏꯒꯤ ꯑꯩꯈꯣꯏꯅ ꯁꯥꯔꯒ ꯑꯗꯨꯝ ꯎꯝ ꯄꯨꯔꯛꯀꯗꯕꯗꯣ ꯂꯩꯕꯗꯤ ꯌꯥꯝ ꯁꯦꯟ ꯆꯪꯒꯅꯤꯉꯣ
ꯆꯪꯒꯅꯤ ꯑꯁ ꯐꯅꯦꯛ ꯑꯃꯗꯒ ꯇꯔꯥꯒ ꯄꯤꯔꯛꯑꯗꯤ ꯐꯅꯦꯛ ꯔꯥꯅꯤ ꯑꯍꯨꯝꯒ ꯄꯨꯟꯅꯤꯡꯒꯗꯤ ꯃꯌꯥꯝ ꯆꯪꯒꯅꯤꯀꯣ
ꯎꯝ ꯑꯩꯈꯣꯏ ꯈꯨꯟꯗꯀꯣ ꯂꯩꯁꯥꯕꯤ ꯑꯃ ꯂꯩꯕꯅꯦꯕ ꯃꯗꯨ ꯂꯩꯁꯥꯕꯤ ꯁꯥꯔꯤ ꯑꯣꯏꯦꯔꯤꯕ ꯑꯗꯨ ꯃꯥ ꯑꯩꯈꯣꯏ ꯈꯨꯟꯒꯤ ꯅꯨꯄꯥ ꯑꯃꯒ ꯀꯨꯏꯅꯕ ꯑꯗꯨ ꯃꯣꯏ ꯏꯃꯨꯡꯅꯁꯨ ꯂꯣꯏ ꯈꯪꯅꯩ ꯈꯨꯟ ꯃꯤꯗꯣ ꯈꯪꯅꯕꯅꯦꯕ ꯑꯗꯣ ꯆꯍꯤ ꯇꯔꯥꯒꯨꯝꯕ ꯍꯦꯜꯂꯝꯃꯅꯤ ꯃꯣꯏꯅꯤ ꯀꯣꯏꯅꯕꯗꯣ ꯑꯉꯥꯡ ꯑꯗꯨ ꯀ꯭ꯂꯥꯁ ꯇꯨꯋꯦꯜꯐꯇꯒꯤ ꯀꯣꯏꯅꯔꯛꯄꯅꯦ ꯍꯥꯏꯌꯦ ꯑꯗꯨ ꯃꯣꯏꯅꯤꯗꯨ ꯊꯥꯔꯇꯤ ꯁꯚꯦꯟꯒꯨꯝꯕ ꯆꯍꯤꯗꯨ ꯌꯧꯈ꯭ꯔꯕꯅꯦꯕ
ꯎꯝ
ꯑꯗꯨ ꯑꯩꯈꯣꯏꯗꯤ ꯑꯩ ꯅꯦꯛꯁ ꯌꯔꯒꯨꯝꯕꯁꯦ ꯃꯦꯔꯤꯁ ꯇꯧꯈ꯭ꯔꯅꯤꯅ ꯑꯥ ꯅꯨꯄꯥꯁꯤꯡꯅ ꯆꯪꯗꯤ ꯆꯪꯈ꯭ꯔꯕꯅꯦ ꯅꯨꯄꯥ ꯈꯣꯏ ꯌꯨꯝꯅ ꯍꯅꯔꯛꯄ ꯑꯗꯨꯒ ꯑꯩꯈꯣꯏꯗꯣ ꯑꯦꯡꯒꯦꯖꯃꯦꯟ ꯇꯧꯅꯤꯉꯥꯏ ꯈꯛꯇꯪ ꯉꯥꯏꯔꯕꯅꯦ ꯑꯗꯨ ꯅꯨꯄꯥꯗꯣ ꯑꯥꯎꯠꯁꯥꯏꯗꯠꯇ ꯂꯩꯈꯤꯕꯅꯦꯕ ꯑꯗꯨꯒ
ꯎꯝ
ꯅꯨꯄꯥꯗꯨ ꯐꯤꯂꯤꯄꯦꯟ ꯅꯨꯄꯤꯒ ꯀꯣꯏꯅꯈ꯭ꯔꯕ ꯑꯗꯨꯏ ꯍꯣꯏ ꯅꯨꯄꯤꯗꯨ ꯅꯨꯄꯥꯗꯨ ꯁꯣꯏꯔꯒ ꯇꯨꯝꯈ꯭ꯔꯕ ꯅꯨꯄꯤꯗꯨꯒ ꯐꯤꯂꯤꯄꯦꯟ ꯅꯨꯄꯤꯗꯨꯒ
ꯑꯣ
ꯑꯗꯨꯒ ꯅꯨꯄꯥꯗꯨꯅ ꯈꯞꯔꯒ ꯀꯣꯜ ꯇꯧꯔꯛꯑꯦ ꯍꯥꯏ ꯑꯩ ꯅꯪꯕꯨ ꯅꯨꯡꯁꯤꯗꯕꯗꯤ ꯅꯠꯇꯦ ꯑꯗꯨꯕꯨ ꯑꯩ ꯁꯣꯏꯈ꯭ꯔꯦ ꯑꯩ ꯅꯪꯒꯤ ꯃꯇꯤꯛ ꯆꯥꯗ꯭ꯔꯦꯅ ꯍꯥꯏꯔꯛꯑꯦ ꯑꯩ ꯑꯗꯨ ꯅꯨꯄꯤꯅ ꯑꯩ ꯀꯩꯁꯨ ꯀꯥꯏꯗꯦ ꯅꯨꯄꯤꯗꯨꯁꯨꯀꯣ ꯅꯨꯡꯁꯤꯃꯟꯕꯩ ꯀꯩꯁꯨ ꯀꯥꯏꯗꯦ ꯑꯩ ꯅꯪꯕꯨ ꯀꯣꯛꯄꯤꯕ ꯉꯝꯒꯅꯤ ꯑꯥ ꯀꯩꯝ ꯇꯧꯗꯦ ꯑꯩꯕꯨ ꯍꯨꯟꯗꯣꯛꯄꯤꯒꯅꯨꯅ ꯍꯥꯏ ꯑꯗꯨꯅ ꯅꯨꯄꯥꯅ ꯑꯩ ꯏꯀꯥꯏꯔꯦ ꯅꯪ ꯃꯃꯥꯡꯗ ꯑꯗꯨꯒ ꯈꯨꯟ ꯃꯤ ꯃꯃꯥꯡꯗꯁꯨ ꯏꯀꯥꯏꯔꯦ ꯑꯩ ꯍꯟꯁꯨ ꯍꯜꯂꯛꯑꯔꯣꯏ ꯈꯨꯟꯗꯅ ꯍꯥꯏ ꯀꯞ꯭ꯔꯒ ꯀꯣ ꯑꯗꯨꯏ ꯅꯨꯄꯤꯗꯨ ꯊꯝꯃꯣꯏ ꯌꯥꯝ ꯀꯥꯏꯔꯦꯕ ꯑꯗꯨꯗꯒꯤ ꯃꯥ ꯈ꯭ꯔꯤꯁꯃꯥꯁ ꯍꯦꯟꯈ꯭ꯦꯔꯤꯕꯀꯣ ꯅꯤꯌꯨ ꯌꯥꯔ ꯊꯣꯛꯀꯗꯧꯔꯕꯅꯦꯕ ꯑꯗꯨ ꯅ꯭ꯌꯨ ꯌꯔ ꯊꯣꯛꯀꯗꯕ ꯃꯃꯥꯡꯗ ꯑꯩꯈꯣꯏꯗꯨ ꯅꯨꯃꯤꯠ ꯑꯍꯨꯝꯁꯦ